ꯅꯨꯡꯉꯥꯏꯔꯤꯕ꯭ꯔꯣ ꯀꯃꯥꯏꯟ ꯇꯧꯔꯤꯕ꯭ꯔꯣ
ꯅꯨꯡꯉꯥꯏꯔꯤꯌꯦ ꯑꯗꯣꯝꯗꯤ ꯀꯃꯥꯏꯟ ꯇꯧꯔꯤꯒꯦ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯍꯦꯍꯦ
ꯆꯛ ꯆꯥꯔꯕ꯭ꯔꯣ
ꯑꯥ ꯆꯥꯛ ꯆꯥꯗ꯭ꯔꯤ ꯅꯣꯏꯗꯤ ꯆꯥꯔꯕ꯭ꯔꯥ
ꯆꯥꯗ꯭ꯔꯤ ꯀꯩꯗꯧꯔꯝꯃꯤꯅꯣ
ꯑꯁ ꯍꯧꯖꯤꯛꯅ ꯍꯧꯒꯠꯄꯗ ꯉꯥꯏꯔꯤꯗ ꯌꯥꯝ ꯀꯨꯏꯗ꯭ꯔꯤꯅ ꯑꯗꯨꯏ ꯆꯥꯛ ꯆꯥꯗ꯭ꯔꯤ
ꯊꯦꯡꯉꯦꯅ
ꯍꯣꯏ ꯑꯁ ꯎꯝ ꯑꯈꯣꯏꯗꯣ ꯍꯟꯗꯛꯇꯨ ꯑꯦꯛꯖꯥꯝꯁꯨ ꯂꯩꯕꯒꯤ
ꯑꯣ
ꯀꯔꯤ ꯇꯧꯅꯤ ꯉꯔꯥꯡ ꯑꯥ ꯄꯨꯡ ꯄꯨꯡ ꯃꯔꯤ ꯃꯈꯥꯏ ꯑꯗꯨꯋꯥꯏꯗ ꯎꯝ
ꯊꯦꯡꯉꯦꯅ
ꯑꯩꯠ ꯑꯩꯅ ꯇꯨꯝꯕ ꯀꯥꯟꯗꯗꯨ ꯅꯣꯡꯉꯥꯟꯈ꯭ꯔꯕꯅꯦ
ꯌꯥꯝ ꯄꯥꯔꯕ ꯃꯥꯜꯂꯦꯀꯣ
ꯊꯦꯡꯉꯦ ꯉꯔꯥꯡ ꯇꯨꯝꯕ ꯑꯍꯝ ꯀꯔꯤ ꯇꯧꯅꯤ ꯑꯗꯣꯝꯗꯤ ꯉꯁꯤꯗꯤ
ꯀꯩꯁꯨꯝ ꯇꯧꯔꯣꯏ ꯑꯩꯈꯣꯏꯒꯤ ꯄꯨꯟꯁꯤꯗꯤ ꯇꯨꯝꯕ ꯆꯥꯕ
ꯑꯁ ꯅꯨꯡꯉꯥꯏꯃꯜꯂꯦꯍꯦ ꯑꯗꯨꯒꯨꯝꯕ ꯄꯨꯟꯁꯤꯗꯣ ꯑꯗꯨ ꯍꯦꯟꯅ
ꯀ꯭ꯂꯥꯁ ꯂꯣꯏꯕꯗ ꯍꯥꯏꯔꯤ ꯑꯗꯨꯒꯤ ꯑꯁꯨꯝ ꯂꯩꯔꯝꯕꯅꯤꯗ
ꯀ꯭ꯂꯥꯁ ꯍꯥꯏꯗꯤ ꯀꯩ ꯀ꯭ꯂꯥꯁ
ꯀ꯭ꯂꯥꯁ ꯆꯪꯉꯨꯕ
ꯑꯣ ꯑꯣꯟꯂꯥꯏꯟ ꯀ꯭ꯂꯥꯁꯀꯨꯝꯕ
ꯎꯝꯍꯛ ꯀꯣꯆꯤꯡ ꯁꯦꯟꯇ꯭ꯔꯗ ꯂꯩꯌ‌ꯦ
ꯑꯣ ꯑꯠꯆꯥ ꯑꯠꯆꯥ ꯅꯨꯡꯉꯥꯏꯕ꯭ꯔꯣ ꯀꯃꯥꯏ ꯇꯧꯕ꯭ꯔꯣ
ꯅꯨꯡꯉꯥꯏꯌꯦ ꯅꯣꯡꯉꯥꯥꯃꯟꯕꯒꯤꯅꯦ ꯇꯨꯝꯕ ꯆꯥꯕ ꯍꯥꯏꯗꯣ
ꯅꯨꯡꯉꯥꯏꯃꯟꯗꯅꯀꯣ ꯌꯥꯔꯣꯏꯀꯣ
ꯇꯨꯝꯕ ꯆꯥꯕ ꯇꯧꯔꯤ ꯀꯥꯟꯗ
ꯇꯨꯝꯕ ꯆꯥꯕ ꯍꯦꯟꯅ ꯅꯨꯡꯉꯥꯏꯕ ꯍꯥꯏꯕ ꯂꯩꯇꯦ
ꯑꯗꯨꯁꯨ ꯑꯁ ꯅꯨꯡꯉꯥꯏꯃꯜꯂꯁꯨ ꯋꯥꯕꯅꯤꯅꯦ
ꯑꯩꯈꯣꯏꯅ ꯎꯃ ꯂꯥꯏꯔꯤꯛ ꯄꯥꯔꯤꯕ ꯍꯣꯠꯅꯔꯤꯕꯁꯤ ꯅꯦꯛꯁ ꯇꯥꯏꯝ ꯇꯨꯝꯔꯒ ꯆꯥꯔꯒ ꯀꯣꯏꯔꯒ ꯅꯨꯡꯉꯥꯏꯅ ꯂꯩꯒꯦ ꯍꯥꯏꯕ ꯋꯥꯈꯜꯗꯨꯅꯦꯕ
ꯍꯥꯍꯥ ꯍꯥꯍꯥꯍꯥ ꯅꯪ ꯉꯔꯥꯡ ꯅꯄꯨꯡ ꯃꯔꯤ ꯇꯨꯝꯃ‌ꯦ ꯍꯥꯏꯔꯗꯤ ꯑꯩꯈꯣꯏꯗꯤ ꯄꯨꯡ ꯃꯉꯥꯗ ꯍꯧꯒꯠꯂꯤꯅꯦ ꯀꯩꯅꯣ
ꯑꯁ ꯑꯗꯨꯃꯥꯏꯅ ꯇꯧꯋꯦ ꯑꯩꯅ ꯁꯤ ꯑꯩꯅꯁꯤ ꯑꯩꯈꯣꯏ ꯈꯨꯟꯗ ꯆꯠꯄ ꯀꯥꯟꯗꯁꯨ ꯀꯣ
ꯎꯝ
ꯍꯥꯏꯗꯤ ꯑꯩꯈꯣꯏꯗꯨ ꯅꯨꯡꯗꯥꯡꯗ ꯇꯨꯝ ꯊ‌ꯦꯡꯕ ꯑ ꯇꯨꯝꯕ ꯑꯗꯨꯝ ꯊꯦꯡꯈ꯭ꯔꯕꯒꯤ ꯑ ꯑꯗꯨꯝ ꯉꯟꯅꯁꯨ ꯇꯨꯝꯕꯁꯨ ꯍꯩꯇꯕ ꯑꯗꯨꯒ ꯑꯌꯨꯛꯇꯁꯨ ꯑꯃꯨꯛꯒ ꯄꯨꯡ ꯑꯩꯈꯣꯏꯅ ꯍꯧꯒꯠꯄꯁꯦ ꯄꯨꯡ ꯁꯚꯦꯟ ꯁꯚꯦꯟ ꯊꯥꯔꯇꯤ ꯑꯗꯨꯋꯥꯏ ꯑꯗꯨꯝ ꯑꯣꯏꯕ ꯑꯗꯨꯒꯤ ꯑꯁ ꯈꯨꯟꯗ ꯆꯠꯄ ꯀꯥꯟꯗꯤ ꯑꯩꯈꯣꯏꯒꯤ ꯏꯄꯨꯒ ꯏꯕꯣꯛꯅ ꯑꯁ ꯅꯪꯕꯨ ꯀꯃꯥꯏꯅ ꯍꯣꯁꯇꯦꯜ ꯂꯩꯕꯁꯨ ꯑꯁꯨꯃꯥꯏꯅ ꯊꯦꯡ ꯊꯦꯡꯅ ꯍꯧꯒꯠꯄ꯭ꯔꯥ ꯑꯁ ꯌꯥꯔꯣꯏꯅꯦ ꯈꯣꯠꯂꯔꯣꯏꯅꯦ ꯀꯥꯢꯅꯀꯣ ꯍꯥꯏꯗꯤ ꯃꯣꯏꯅꯗꯤ ꯈꯪꯕꯤꯗꯕ ꯃꯣꯏꯗꯤ ꯑꯍꯟ ꯑꯣꯏꯈ꯭ꯔꯕꯒꯤ ꯌꯥꯝꯅꯁꯨ ꯇꯨꯝꯗꯦ ꯑꯌꯨꯛꯇꯁꯨ ꯄꯨꯡ ꯑꯍꯨꯝ ꯃꯈꯥꯏ ꯃꯔꯤꯒꯨꯝꯕꯗꯒꯤ ꯑꯗꯨꯝ ꯍꯧꯒꯠ ꯈ꯭ꯔꯒꯅꯤ ꯑꯗꯨꯃꯥꯏꯅ ꯇꯧꯋꯦꯕ
ꯎꯝ
ꯅ‌ꯣꯏꯒꯤ ꯈꯨꯟꯗ ꯂꯩꯕ ꯑꯩꯒꯤ ꯑ ꯏꯅꯥꯎꯅꯨꯄꯥꯁꯤꯡꯗꯨꯁꯨ ꯏꯄꯨꯒ ꯏꯕꯣꯛꯅ ꯑꯗꯨꯝ ꯆꯩꯕ ꯑꯩꯅ ꯏꯄꯨ ꯏꯕꯣꯛꯄꯨ ꯍꯥꯏꯕ ꯑꯁ ꯄꯨ ꯕꯣꯛ ꯅꯣꯏꯗꯤ ꯅꯣꯏꯒ ꯑꯩꯈꯣꯏ ꯃꯅꯧ ꯍꯥꯏ ꯌꯥꯗ꯭ꯔꯦ ꯑꯩꯈꯣꯏ ꯏꯅꯥꯎ ꯅꯨꯄꯥ ꯈꯣꯏ ꯏꯅꯥꯎꯄꯤꯈꯣꯏꯗꯤ ꯃꯣꯏꯗꯤ ꯆꯥꯎꯕ ꯃꯇꯝꯅꯤꯅ ꯃꯣꯏꯗꯤ ꯅꯣꯡꯃꯗ ꯄꯨꯡ ꯇꯔꯨꯛ ꯇꯔꯦꯠꯀꯨꯝꯕ ꯐꯖꯅ ꯇꯨꯝꯗ꯭ꯔꯗꯤ ꯃꯣꯏꯗꯤ ꯍꯥꯏꯗꯤ ꯆꯥꯎꯕꯗꯨ ꯐꯖꯅ ꯆꯥꯎꯔꯣꯏ ꯑꯗꯨꯒ ꯍꯥꯏꯗꯤ ꯅꯣꯏꯗꯤ ꯑꯍꯟꯅꯤꯅ ꯃꯣꯏꯗꯤ ꯍꯥꯏꯗꯤ ꯃꯣꯏꯒ ꯆꯞ ꯃꯥꯟꯅ ꯇꯨꯝꯃꯣ ꯃꯣꯢꯒ ꯆꯞ ꯃꯥꯟꯅꯅ ꯍꯧꯒꯠꯂꯣ ꯍꯥꯢꯔꯗꯤ ꯀꯅꯥꯅ ꯌꯥꯒꯦꯔꯥ
ꯍꯥꯎꯕꯅꯤꯕ ꯑꯗꯨꯁꯨ
ꯍꯣꯏ ꯃꯣꯏꯗꯤ ꯑꯍꯟ ꯑꯣꯏꯈ꯭ꯔꯕꯒꯤ ꯃꯤꯅ ꯑ ꯍꯥꯏꯕ ꯑꯃ ꯂꯩꯅꯀꯣ ꯑꯍꯟꯈꯣꯏꯗꯤ ꯑ ꯌꯦꯟꯅ ꯇꯨꯝꯕꯒ ꯆꯞ ꯃꯥꯟꯅꯩ ꯍꯥꯏꯕꯗꯣ
ꯑꯗꯣ ꯃꯣꯏꯗꯤ ꯅꯨꯡꯊꯤꯟꯗ ꯇꯨꯝꯅꯤꯡꯗꯕ꯭ꯔꯥ ꯈꯪꯗꯦꯕ
ꯑꯁ ꯅꯨ ꯑꯩꯈꯣꯏ ꯏꯄꯨꯕꯣꯛ ꯍꯣꯏꯖꯨ ꯅꯨꯡꯊꯤꯟꯗꯁꯨ ꯇꯨꯝꯕꯅꯤꯗ ꯊꯕꯛ ꯂꯩꯇꯕꯅꯤꯅ ꯑꯗꯨꯝ ꯇꯨꯝꯒꯅꯤ ꯈꯨꯟꯗ ꯈꯨꯟꯗ ꯆꯠꯂꯗꯤ ꯆꯥꯛ ꯆꯥ ꯇꯣꯛꯔꯒ ꯄꯨꯡ ꯎꯝ ꯄꯨꯡ ꯕꯥꯔꯣ ꯄꯨꯡ ꯑꯃꯒꯨꯝꯕ ꯖꯦ ꯅꯨꯡꯁꯥ ꯁꯥꯏꯌꯦ ꯍꯥꯏꯔꯒ ꯑꯗꯨꯝ ꯉꯥꯍꯥꯛꯇꯪ ꯉꯥꯍꯥꯛꯇꯪ ꯂꯣꯏꯅ ꯇꯨꯝꯅꯒꯅꯤꯕ
ꯑꯈꯣꯏꯗꯤ ꯄꯨꯡ ꯀꯌꯥ ꯀꯌꯥ ꯀꯌꯥ ꯇꯨꯨꯝꯒꯦꯔꯥ ꯇꯨꯝꯁꯤꯠ ꯐꯥꯗꯦ ꯀꯣ ꯁꯤꯅ ꯀꯔꯤ ꯑꯣꯏꯕ ꯖꯥꯠꯅꯣ
ꯑꯗꯨꯗꯣ ꯑꯗꯨꯝ ꯇꯨꯝꯃꯟꯈ꯭ꯔꯕꯒꯤꯅꯦ
ꯍꯥꯏꯗꯤ ꯑꯩꯈꯣꯏꯅ ꯆꯥꯕ ꯎꯝ ꯆꯥꯛ ꯆꯥꯕ ꯀꯜꯂꯗꯤ ꯍꯦꯟꯅ ꯍꯦꯟꯅ ꯗꯦ ꯕꯥꯏ ꯗꯦ ꯀꯦꯄꯥꯁꯤꯇꯤ ꯆꯥꯎꯔꯛꯄꯒꯤ ꯇꯥꯏꯞꯇ ꯍꯦꯟꯅ ꯍꯦꯟꯅ ꯇꯨꯝꯔꯗꯤꯀꯣ ꯑꯗꯨꯝ ꯇꯨꯝꯅꯤꯡꯕꯗꯨ ꯑꯣꯏꯕꯅꯦ ꯍꯣꯏ
ꯑꯁꯦꯡꯕꯅꯦ ꯄꯨꯈꯥꯏꯒꯗꯧꯔꯦ ꯇꯧꯔꯤꯁꯦ
ꯊꯕꯛꯇꯣ ꯂꯩꯕ ꯑꯣꯏꯔꯗꯤ ꯐꯒꯗꯧꯕ ꯑꯩꯈꯣꯢꯗꯤ ꯀꯥꯏꯗꯩ ꯊꯕꯛ ꯂꯩꯇꯕꯅꯤꯅ ꯃꯄꯥꯟ ꯊꯣꯛꯅꯉꯥꯏꯁꯨ ꯂꯩ ꯇꯦ ꯑꯗꯨꯅ ꯋꯥꯔꯦꯕ
ꯑꯣ ꯑꯩꯈꯣꯏ ꯁꯤꯁꯇꯔꯗꯤ ꯑ ꯑꯁ ꯃꯤꯅ ꯍꯥꯏꯕ ꯆꯨꯝꯕ꯭ꯔꯥ ꯆꯨꯝꯗꯕ꯭ꯔꯥ ꯑꯁꯤꯒꯤ ꯋꯥ ꯉꯥꯡꯕ ꯀꯥꯟꯗ ꯑ ꯀꯗꯥꯏꯗ ꯂꯩꯕ꯭ꯔꯥꯒꯁꯨ ꯍꯪꯕ ꯌꯥꯗꯦ ꯀꯥꯏꯅꯒꯣ ꯑꯗꯨꯗꯣ ꯑꯩ ꯊꯥꯖꯗꯦꯕꯣ
ꯍꯣꯏꯌꯦ ꯆꯨꯝꯃꯦ
ꯑꯗꯨꯒꯤ ꯂꯩꯐꯝꯒꯨꯝꯕꯁꯨ ꯍꯥꯏꯕꯁꯨ ꯌꯥꯗꯦ ꯃꯤꯡꯁꯨ ꯍꯥꯏꯕ ꯌꯥꯗꯦ ꯂꯣꯏꯅ ꯁꯦꯀ꯭ꯔꯦꯠꯅꯦꯕ ꯉꯁꯤꯗꯤ ꯀꯔꯤ ꯇꯧꯒꯅꯤ
ꯑꯈꯣꯏ ꯀꯔꯤꯁꯨ ꯇꯧꯅꯤꯡꯉꯥꯏ ꯂꯩꯇꯦ ꯁꯦꯡꯅ ꯍꯥꯏꯕ ꯑꯈꯣꯏꯗꯤ ꯇꯨꯝꯕ ꯅꯠꯇ꯭ꯔꯗꯤ ꯎꯄꯥꯏ ꯂꯩꯇꯦꯕ
ꯑꯁ ꯑꯩꯗꯤ ꯑꯩꯗꯤ ꯅꯪꯅ ꯇꯨꯝꯕ ꯇꯨꯝꯕ ꯗꯨꯝ ꯍꯥꯏꯕꯗꯣ ꯐꯥꯒꯤꯔ ꯍꯥꯏꯔꯒ ꯑꯁꯦꯡꯕ ꯑꯣꯏꯔꯝꯃꯦꯍꯦ
ꯑꯁꯦꯡꯕꯅꯦ ꯍꯥꯏꯕꯗꯤ ꯑꯈꯣꯏ ꯕꯣꯔꯗꯤꯡ ꯂꯩꯕ ꯊꯕꯛ ꯑꯃ ꯁꯤ ꯇꯧꯅꯤ ꯍꯥꯏꯕꯗꯣ ꯂꯩꯇꯦ ꯍꯥꯏꯕ ꯑꯩꯈꯣꯏꯗꯤ ꯁꯤꯗ
ꯑꯣ ꯅꯣꯏ ꯕꯣꯔꯗꯤꯡ ꯂꯩꯕ ꯍꯥꯏꯕꯗꯤ ꯑ ꯑꯉꯥꯡꯁꯤꯡ ꯍꯥꯏꯗꯤ ꯑ ꯋꯥꯔꯗꯦꯟ ꯑꯣꯏꯅ ꯂꯩꯕ꯭ꯔꯥ
ꯑꯣꯖꯥ
ꯑꯣꯖꯥꯒ ꯋꯥꯔꯗꯦꯟꯒ ꯑꯣ ꯅꯨꯡꯉꯥꯏꯅꯤ ꯑꯗꯨꯗꯤ
ꯅꯨꯡꯉꯥꯏꯌꯦ ꯑꯉꯥꯡꯁꯤꯡꯁꯨ ꯌꯥꯝ ꯉꯥꯎꯁꯤꯟꯅꯕ ꯅꯠꯇꯕꯅꯤꯅꯀꯣ
ꯍꯣꯏ ꯍꯣꯏ
ꯃꯁꯥ ꯃꯁꯥꯅ ꯒ꯭ꯌꯥꯟ ꯂꯣꯏ ꯇꯥꯏ ꯍꯥꯏꯕ ꯑꯁꯤ ꯂꯣꯏꯔꯒ ꯑꯗꯨꯝ ꯀꯔꯤ ꯇꯧꯒꯅꯤ ꯆꯥꯛ ꯆꯥ ꯇꯣꯛꯄ ꯂꯣꯢꯔ ꯃꯈꯣꯢꯒꯤ ꯃꯁꯥ ꯃꯁꯥꯒꯤ ꯗ꯭ꯌꯨꯇꯤ ꯈꯪꯕꯅꯤꯅꯀꯣ ꯀꯣꯏꯇꯥꯟ ꯇꯥꯟꯅꯗ꯭ꯔꯦꯕ
ꯎꯝ ꯑꯩꯒꯤ ꯏꯅꯥꯎꯅꯨꯄꯥꯁꯨ ꯎꯝ ꯒ꯭ꯔꯦꯖꯨꯌꯦꯁꯟ ꯂꯣꯏꯔꯒ ꯑꯁꯤ ꯎꯝ ꯀꯥꯡꯄꯣꯛꯄꯤꯗ ꯃꯥꯗꯨ ꯎꯝ ꯎꯝ ꯃꯣꯏ ꯎꯖꯥꯅ ꯇꯧꯔꯒ ꯃꯥꯖꯨ ꯋꯥꯔꯗꯦꯟ ꯅꯩꯌꯦꯕ
ꯎꯝ
ꯑꯁ ꯋꯥꯏ ꯍꯥꯏꯌꯦ ꯍꯥꯏꯗꯤ ꯑꯁ ꯃꯣꯏ ꯀꯨꯀꯤꯒꯤ ꯑꯉꯥꯡꯁꯤꯡꯖꯦ ꯃꯤ ꯑꯇꯣꯞꯄ ꯇ꯭ꯔꯥꯏꯞꯀꯤ ꯑꯉꯥꯡꯁꯤꯡꯒ ꯈꯔꯗꯤ ꯃꯥꯟꯅꯗꯕꯖꯥꯠꯅꯤ
ꯍꯨꯝꯐ ꯑꯗꯨꯗꯤ ꯃꯍꯧꯁꯥꯅꯤꯅꯦ
ꯍꯣꯏ ꯑꯁ ꯑꯗꯨꯒ ꯑꯉꯥꯡ ꯑ ꯍꯥꯏꯗꯤ ꯑ ꯅꯨꯄꯤ ꯈꯪꯗꯦ ꯅꯨꯄꯥ ꯈꯪꯗꯦ ꯀ꯭ꯋꯥꯒꯨꯝꯕ ꯑꯗꯨꯒ ꯀꯔꯤ ꯍꯥꯏꯕ ꯇꯂꯞ ꯁꯤꯈꯥꯔꯒꯨꯝꯕꯁꯨ ꯑꯗꯨꯝ ꯆꯥꯏꯌꯦ ꯍꯥꯏꯌꯦ ꯑꯁ ꯎꯝ ꯍꯥꯏꯠ ꯈꯪꯗꯦꯗ
ꯑꯗꯨꯗꯤ ꯑꯈꯣꯏꯅ ꯍꯥꯏꯅꯤꯡꯉꯥꯏ ꯂꯩꯇꯦꯗ ꯑꯗꯨꯝ ꯀꯩꯅꯣ ꯇꯧꯔꯕꯨꯗꯤ
ꯑꯗꯨꯁꯨ ꯍꯥꯏꯗꯤ ꯎꯝ ꯀ꯭ꯔꯤꯍꯥꯏꯁꯤꯔꯥ ꯀ꯭ꯂꯥꯁ ꯑꯦꯂꯚꯦꯟ ꯇꯨꯋꯦꯜꯐꯀꯨꯝꯕ ꯅꯠꯇ꯭ꯔꯒ ꯑꯗꯨꯝ ꯒ꯭ꯔꯦꯖꯨꯋꯦꯁꯟꯒꯨꯝꯕ ꯀꯥꯔ ꯈꯔ ꯃꯦꯆ꯭ꯌꯣꯔ ꯑꯣꯏꯔꯗꯤ ꯀꯩꯁꯨ ꯀꯥꯏꯗꯦ ꯕꯠ ꯍꯥꯏ ꯁ꯭ꯀꯨꯜꯒꯤ ꯑꯉꯥꯡ ꯃꯆꯥ ꯃꯆꯥ ꯀ꯭ꯂꯥꯁ ꯁꯚꯦꯟ ꯑꯥꯏꯠ ꯅꯥꯏꯟꯅ
ꯍꯥꯍꯥꯍꯥꯍꯥ
ꯑꯥ ꯑꯥ ꯑꯗꯨꯒꯤ ꯑꯁ ꯏꯌꯥꯝꯕ ꯈꯪꯗꯦꯍꯦ ꯑꯇꯣꯞꯄ ꯇ꯭ꯔꯥꯏꯞꯒ ꯀꯨ ꯀꯨꯀꯤꯁꯤꯗꯤ ꯌꯥꯝ ꯈꯦꯠꯅꯩꯌꯦ ꯍꯥꯏꯌꯦ ꯃꯣꯏꯗꯤ ꯑꯥ ꯑꯗꯨꯝ ꯃꯣꯏꯗꯤ ꯐꯦꯃꯤꯂꯤꯝꯒꯤ ꯃꯅꯨꯡꯗꯁꯨ ꯑꯗꯨꯝ ꯎꯝ ꯇꯂꯞꯁꯤꯈꯥꯔꯒꯨꯝꯕ ꯆꯥꯕꯗꯨ ꯑꯗꯨꯝ ꯃꯆꯤꯟ ꯃꯅꯥꯎ ꯃꯃꯥ ꯃꯄꯥꯒ ꯆꯥꯃꯤꯟꯅꯕ ꯆꯥꯞ ꯃꯥꯟꯅꯩꯅꯦ
ꯎꯝ ꯑꯁ ꯑꯈꯣꯏ ꯑꯗꯨꯒꯨꯝꯕ ꯍꯥꯏꯔꯗꯤ ꯑꯈꯣꯏꯒꯤꯗ ꯑꯁ ꯏꯃꯥ ꯏꯄꯥꯈꯣꯏ ꯃꯃꯥꯡꯗꯗꯤ ꯍꯥꯏꯕꯗꯤ ꯄꯣꯠ ꯑꯃ ꯁꯨꯝ ꯑꯈꯣꯏ ꯏꯃꯨ ꯏꯔꯨꯞꯈꯣꯏꯅ ꯆꯥꯔꯁꯨ ꯃꯣꯏꯅ ꯀꯩꯗꯧꯉꯩꯗꯁꯨ ꯏꯃꯥ ꯏꯄꯥ ꯈꯣꯏ ꯃꯃꯥꯡꯗꯁꯨ ꯁꯨꯡꯆꯥ ꯆꯥꯗꯦ ꯍꯥꯏꯕ ꯏꯌꯥꯝꯕꯒꯨꯝꯕ ꯃꯃꯥꯡꯗ ꯆꯥꯕ ꯉꯝꯗꯦ ꯍꯥꯏꯕ ꯑꯗꯣ ꯑꯥ ꯏꯖꯠ ꯑꯃꯗꯣ ꯊ ꯑꯥ ꯏ ꯏꯖꯠ ꯑꯃꯗꯤ ꯊꯝꯃꯣ ꯔꯦꯁꯄꯦꯛ ꯑꯃꯗꯤ ꯊꯝꯕꯅꯦꯕ
ꯑꯗꯨꯝ ꯑꯩꯈꯣꯏꯅ ꯑ ꯊꯛꯁꯤ ꯈꯥꯁꯤ ꯍꯥꯏꯕ ꯑꯗꯨ ꯃꯗꯨ ꯐꯖꯗꯦꯑꯕ
ꯃꯤ ꯈꯔꯗꯤ ꯑꯗꯨꯝ ꯃꯥꯒꯤ ꯍꯥꯏꯕꯗꯤ ꯃꯥꯒꯤ ꯃꯞ ꯑ ꯃꯣꯏꯒꯤ ꯑꯪꯀꯜ ꯊꯣꯛꯔꯗꯤ ꯃꯃꯥꯡꯁꯨ ꯑꯗꯨꯝ ꯆꯥꯃꯤꯟꯅꯕꯒꯨꯝꯕ
ꯎꯝ
ꯑꯗꯨꯝ ꯈꯛꯑꯗꯤ ꯌꯥꯎꯗꯕ ꯅꯠꯇꯦ ꯌꯥꯎꯔꯤꯅꯦ ꯑꯗꯨꯒꯨꯝꯕꯗꯣ
ꯑ ꯍꯣꯏ ꯍꯣꯏ ꯑꯁꯑꯌꯥꯝ
ꯑꯗꯨꯃꯥꯏꯅ ꯊꯛꯁꯤ ꯈꯥꯁꯤ ꯂꯣꯏ ꯂꯩꯅꯗ꯭ꯔꯕꯅꯤꯅ ꯋꯥ ꯉꯥꯡꯊꯣꯔꯛꯄ ꯀꯥꯟꯗꯗꯤ ꯑꯗꯨꯝ ꯎꯁꯤꯠꯅꯗꯕꯅꯦꯕ
ꯍꯣꯏ ꯍꯣꯏ ꯑꯗꯨꯅꯦ ꯍꯥꯏꯗꯤ ꯑꯗꯨꯝ ꯃꯔꯨꯞ ꯑꯣꯏꯅ ꯑꯗꯨꯝ ꯑꯣꯏꯕ ꯌꯥꯏ ꯑꯃꯅ ꯑꯗꯨꯝ ꯍꯥꯏꯗꯤ ꯑꯩꯒꯤ ꯑꯪꯀꯜꯅꯤ ꯍꯥꯏꯔꯒ ꯑꯗꯨꯝ ꯑꯩ ꯑꯪꯀꯜꯒꯗꯤ ꯌꯥꯝ ꯀ꯭ꯂꯣꯖ ꯑꯣꯏꯌꯦ ꯈꯣꯠꯂꯦ ꯑꯗꯨꯝ ꯍꯥꯏꯔꯒ ꯑꯗꯨꯃꯥꯏꯟꯅ ꯇꯧꯔꯒ ꯑꯗꯨꯝ ꯅꯣꯡꯃꯇꯣꯛ ꯈꯔ ꯅꯨꯡꯉꯥꯏꯅꯗꯕ ꯈꯣꯠ ꯄꯥ ꯀꯥꯟꯗꯗꯤ ꯑꯗꯨꯝ ꯍꯥꯏꯗꯤ ꯔꯦꯁꯄꯦꯛ ꯂꯩꯅꯔꯣꯏꯕ
ꯑꯥ ꯂꯩꯅꯗꯕꯅꯦ
ꯍꯥ ꯅꯣꯏꯒꯤ ꯑꯥ ꯑꯥ ꯍꯣꯏ ꯅꯪꯒꯤ ꯇ꯭ꯔꯥꯏꯞꯁꯨ ꯈꯪꯈ꯭ꯔꯦ ꯑꯦ ꯅꯪꯒꯤ ꯄ꯭ꯔꯣꯐꯥꯏꯜꯗ ꯊꯣꯛꯄꯗꯣ
ꯈꯪꯕ ꯅꯠꯇ꯭ꯔꯥ
ꯈꯪꯉꯦ ꯈꯪꯉꯦ ꯑꯩꯒꯤ ꯐ꯭ꯔꯦꯟ ꯐ꯭ꯔꯦꯟ ꯑꯃꯁꯨ ꯂꯩꯅꯦ ꯑꯩꯈꯣꯏꯒ ꯇꯝꯃꯤꯟꯅꯕ ꯃꯥꯅ ꯑꯥ ꯍꯣꯏ ꯍꯣꯏ ꯃꯥꯅ ꯀꯔꯤ ꯁꯤ ꯑꯥ ꯑꯗꯣꯝꯒꯤ ꯁꯥꯏꯠ ꯎꯝ ꯑꯥ ꯑꯗꯨꯝ ꯃꯣꯏꯒꯤ ꯈꯨꯟꯗꯨ ꯍꯥꯏꯈ꯭ꯔꯒꯦꯅ ꯑꯥ ꯄꯨꯔꯨꯝ ꯇꯝꯄꯥꯛ ꯄꯨꯔꯨꯝ ꯇꯝꯄꯥꯛ ꯍꯥꯏꯕ꯭ꯔꯥꯥ
ꯑꯥꯍꯥ ꯑꯗꯨ ꯑꯣꯏꯗꯤ ꯑꯩꯈꯣꯏꯒ ꯄꯪꯅꯥꯞ ꯂꯥꯞꯅꯗꯦ
ꯑꯥ ꯅꯣꯏꯅ
ꯃꯣꯏꯅ ꯂꯩꯍꯧꯋꯦ ꯃꯣ ꯃꯣꯏꯅ ꯂꯩꯍꯧꯋꯦꯕꯀꯣ ꯑꯗꯨ ꯒ ꯑꯩꯈꯣꯏꯅ ꯈꯔ ꯃꯈꯥ ꯑꯩꯈꯣꯏꯅ ꯈꯔ ꯆꯠꯊꯈꯤꯗꯧꯕ
ꯑꯥ ꯖꯁ ꯅꯣꯏꯒꯤ ꯈꯨꯟꯗꯤ ꯍꯥꯏꯒꯅꯨꯕꯀꯣ ꯖꯁ ꯍꯦꯍꯦ ꯂꯥꯞꯄꯗꯣ ꯍꯥꯍꯥ
ꯂꯥꯞꯄꯦ ꯃꯣꯏꯅ ꯀꯩꯅꯣꯗ ꯂꯩ ꯃꯔꯛꯇ ꯂꯩꯍꯧꯕꯅꯦꯕꯀꯣ ꯑꯗꯨꯒ ꯑꯥ ꯃꯣꯏ ꯑꯗꯨꯔꯣꯝꯒꯤ ꯆꯤꯡ ꯂꯣꯝꯗ ꯆꯤꯡꯒꯤ ꯂꯝꯕꯤ ꯑꯃ ꯍꯥꯏꯔꯗꯤꯀꯣ
ꯍꯧꯖꯤꯛ ꯃꯣꯏꯒꯤ ꯈꯨꯟꯗꯒꯤ ꯆꯤꯡꯒꯤ ꯂꯝꯕꯤ ꯂꯣꯝꯗ ꯀꯥꯔꯛꯈ꯭ꯔꯅꯤ ꯀꯥꯔꯒ ꯀꯨꯝꯔꯒ ꯑꯃꯨꯛꯀ ꯆꯨꯊꯦꯛꯒꯤ ꯈꯨꯟ ꯑꯥ ꯋꯥꯡꯄ꯭ꯔꯥꯟ ꯂꯩꯌꯦ
ꯑꯥ ꯑꯗꯨ ꯅꯠꯇꯦ ꯑꯩꯅ ꯍꯥꯏꯕꯗꯤ ꯑꯗꯨꯗꯤ ꯑꯥ ꯀꯩꯅꯣ ꯁꯥꯠꯇ ꯌꯧꯔꯦ ꯆꯥꯟꯗꯦꯜ ꯁꯥꯏꯠꯔꯣꯝꯅꯦꯕꯀꯣ ꯃꯣꯏꯒꯤ ꯈꯨꯟ ꯂꯩꯔꯦꯀꯣ ꯃꯣꯏꯒꯤ ꯈꯨꯜꯗꯨ ꯂꯝꯕꯤ ꯆꯤꯡꯂꯣꯝ ꯀꯥꯗꯕꯤꯗ ꯃꯦꯟ ꯔꯣꯗ ꯃꯣꯏꯒꯤ ꯃꯦꯟ ꯔꯣꯗ ꯍꯥꯏꯕꯗꯤ ꯃꯣꯏꯒꯤ ꯈꯨꯟꯗ ꯑꯗꯨꯝ ꯈꯨꯟ ꯃꯊꯪ ꯃꯊꯪ ꯐꯥꯎꯅ ꯌꯥꯕ ꯂꯩꯕꯅꯦ ꯑꯗꯨꯏꯖꯨ ꯈꯨꯟ ꯑꯅꯤ ꯈꯨꯟ ꯑꯅꯤ ꯐꯥꯎꯔꯒ ꯑꯗꯨ ꯐꯥꯎꯔꯒ ꯑꯩꯈꯣꯏꯔꯣꯝꯅꯤꯅ ꯃꯈꯥꯔꯣꯝ ꯀꯨꯝꯕ ꯃꯈꯥꯔꯣꯝ ꯀꯨꯝꯃꯒ ꯑꯗꯨꯝ ꯂꯩꯔꯕꯅꯦ ꯑꯩꯈꯣꯏꯅ
ꯑꯣ ꯑꯗꯨꯗꯤ ꯑꯩꯁꯨ ꯈꯪꯈ꯭ꯔꯅꯤꯗ ꯑꯩꯗꯣ ꯑꯩꯒꯤ ꯏꯃꯥꯟꯅꯕꯒ ꯑꯗꯨꯣ ꯃꯣꯏꯒꯤ ꯈꯨꯟꯒꯤ ꯁꯥꯏꯠꯁꯨ ꯃꯔꯤ ꯃꯉꯥꯔꯛ ꯂꯥꯛꯈ꯭ꯔꯦ ꯃꯣꯏꯒꯤ ꯈꯨꯟꯗꯨ ꯑꯗꯨꯝ ꯑꯌꯥꯝꯕ ꯆꯠꯈ꯭ꯔꯦꯗ
ꯑꯥꯍꯥ
ꯑꯗꯨꯒ ꯅꯍꯥꯟ ꯅꯣꯏꯒꯤ ꯆꯣꯊꯦꯒꯤ ꯔꯦꯡ ꯍꯣꯏ
ꯇꯝꯕ ꯈꯨꯟꯗꯒꯤ
ꯍꯣꯏ ꯄ꯭ꯔꯨꯇꯝ ꯄꯥꯛꯇ ꯃꯣꯏ ꯑꯥ ꯃꯣꯏ ꯈꯨꯟꯗꯒꯤ ꯃꯥꯅ ꯑꯍꯥꯟꯕ ꯑꯍꯥꯟꯕ ꯑꯍꯥꯟꯕ ꯑꯦꯝ ꯕꯤ ꯕꯤ ꯑꯦꯁ ꯇꯝꯕ ꯃꯥꯜꯂꯦ ꯃꯥꯅ
ꯌꯥꯔꯦ ꯇꯝꯄꯥꯛ ꯈꯨꯟ ꯃꯥꯟꯗ꯭ꯔꯦ ꯅꯪꯒꯤꯗꯣ ꯂꯥꯏꯅꯤꯡ ꯈꯨꯟ ꯍꯥꯏꯔꯝꯒꯅꯤꯗ
ꯅꯠꯇꯦꯍꯦ ꯄꯨꯔꯨꯝ ꯇꯝꯄꯥꯛꯅꯦꯍꯦ
ꯄꯨꯝ ꯇꯝꯄꯥꯛ ꯊꯦ ꯕꯤ ꯕꯤ ꯑꯦꯁ ꯇꯝꯕ ꯃꯤ ꯌꯥꯎꯕ꯭ꯔꯣ
ꯌꯥꯎꯋꯦꯍꯦ ꯑꯣꯏꯁ ꯅꯪ ꯈꯪꯗ꯭ꯔꯣꯕ꯭ꯔꯣ
ꯈꯪꯗꯦꯀꯣ ꯉꯁꯤꯅ ꯑꯍꯥꯟꯕꯅꯦ ꯂꯥꯏꯅꯤꯡ ꯈꯨꯟꯗꯒꯤꯗꯤ ꯑꯃꯥ ꯂꯩꯌꯦ
ꯑꯥ ꯍꯧꯖꯤꯛꯀꯤ ꯄꯨꯔꯝ ꯇꯝꯄꯥꯛꯇꯒꯤ ꯍꯨꯖꯤꯛ ꯍꯨꯖꯤꯛ ꯑꯥ ꯍꯨꯖꯤꯛ ꯍꯨꯖꯤꯛ ꯆꯣꯊꯦꯗ ꯍꯥꯏꯗꯤ ꯇꯝꯔꯒ ꯂꯩꯕꯗꯨ ꯎꯝ ꯍꯥꯏꯗꯤ ꯂꯣꯏꯈ꯭ꯔꯕ ꯅꯠꯇ꯭ꯔ ꯇꯧꯕ ꯇꯝꯔ ꯂꯩꯕꯗꯣ ꯃꯥꯅ ꯃꯥꯗꯤ ꯁꯤꯅ꯭ꯌꯔ ꯑꯣꯏꯔꯝꯒꯅꯤ ꯍꯥꯏꯗꯤ ꯃꯥꯅ ꯐꯥꯏꯅꯦꯜ ꯏꯌꯔ ꯑꯣꯏꯈ꯭ꯔꯦꯕ